ꯇꯥꯕ꯭ꯔꯣ
ꯑ
ꯍꯌꯦꯡ ꯅꯃꯥꯟꯅꯕꯒ ꯑꯩꯒ ꯀꯣꯏꯕ ꯆꯠꯅꯤ ꯍꯥꯏꯕꯗꯣ
ꯑꯥ
ꯄꯨꯡ ꯀꯌꯥꯗ ꯆꯠꯇꯣꯏꯅꯣ
ꯑꯝ ꯈꯪꯗꯦ ꯅꯪ ꯄꯨꯡ ꯀꯌꯥ ꯊꯣꯛꯀꯦ ꯍꯥꯏꯅꯣ
ꯑꯩꯁ ꯑꯩ ꯍꯥꯏꯕꯗꯤ ꯅꯃꯥꯟꯅꯕ ꯈꯩꯀꯥ ꯀꯣꯏꯕ ꯆꯠꯅꯤ ꯍꯥꯏꯕꯗꯣ ꯍꯥꯏꯕ
ꯑꯩ ꯈꯪꯗꯦꯗ ꯆꯠꯇꯠꯇꯣꯏꯔ ꯆꯠꯂꯣꯏ ꯄꯨꯡ ꯄꯨꯡ ꯗꯤ ꯇꯥꯝ ꯈꯪꯗꯦ ꯅꯪ ꯆꯠꯇ꯭ꯔꯗꯤ ꯆꯠꯂꯣꯏ
ꯑꯩꯁ ꯃꯥꯑꯣꯡ ꯌꯥꯝ ꯃꯥꯜꯂꯦꯍꯦ
ꯎꯝ
ꯈꯪꯗꯦ ꯑꯩꯈꯣꯏꯁꯨ ꯀꯣꯏꯕ ꯆꯠꯁꯤꯔꯥ ꯈꯟꯕꯅꯦ ꯑꯗꯨꯝ
ꯆꯠꯁꯦ ꯆꯠꯁꯦ
ꯋꯦꯗꯔꯒꯤ ꯃꯇꯨꯡ ꯏꯜꯂꯅꯦꯕ ꯑꯗꯨꯒꯤ
ꯇꯨꯝꯅꯤꯡꯉꯥꯕꯣ
ꯑꯥ ꯈꯔ ꯈꯔꯗꯤ ꯇꯨꯝꯅꯤꯡ ꯍꯧꯔꯦ ꯍꯣꯢ
ꯑꯩꯁꯨꯅꯤ ꯑꯩꯁꯨ ꯇꯨꯝꯅꯤꯡꯕ ꯍꯧꯔꯦ ꯅꯪꯒꯤ
ꯇꯨꯝꯅꯤꯡꯕ ꯍꯧꯔꯦ ꯍꯥꯏꯕ ꯑꯥꯏꯁ ꯀꯔꯤ ꯀꯩꯅꯣ ꯅꯪꯁꯨ ꯋꯥ ꯈꯔ ꯈꯔ ꯌꯥꯝ ꯉꯥꯡꯉꯣꯅꯦ
ꯉꯥꯡ ꯋꯥꯁꯦ ꯀꯃꯥꯢ ꯉꯥꯡꯗꯣꯏꯅꯤ ꯀꯩ ꯉꯥꯡꯁꯦ ꯍꯥꯏꯅꯣ ꯀꯩ ꯇꯣꯄꯤꯛ
ꯈꯪꯗꯦꯅꯦ ꯑꯗꯨꯝ
ꯅꯨꯡꯁꯤꯕ ꯅꯨꯡꯁꯤꯕ ꯋꯥꯔꯤꯗꯤ ꯁꯥꯟꯅꯕ ꯌꯥꯕ꯭ꯔꯣ
ꯌꯥꯗꯦ
ꯌꯥꯗꯦ
ꯑ ꯑꯗꯨꯗꯤ ꯅꯪꯒꯤ ꯄꯤꯒ ꯁꯥꯟꯅꯒꯗꯕꯅꯦ ꯀꯔꯤꯅꯣ ꯑꯗꯨꯗꯤ ꯅꯪꯒꯤ ꯅꯨꯄꯤꯒ ꯅꯨꯄꯤꯒ ꯁꯥꯟꯅꯒꯗꯕ ꯋꯥꯔꯤꯅꯦꯕ
ꯑꯁ ꯆꯥꯞ ꯃꯥꯟꯅꯩ ꯀꯩꯅꯣ
ꯑꯦꯁ ꯀꯥꯏꯗꯩ ꯃꯥꯟꯅꯔꯤꯕ
ꯅꯨꯄꯤ ꯉꯥꯛꯇꯅꯤꯅꯦ
ꯋꯥꯊꯤꯗꯤ
ꯅꯪꯁꯦ
ꯎꯝ
ꯍꯥꯏꯠ ꯀꯌꯥ ꯋꯦꯠ ꯀꯌꯥ ꯂꯩꯒꯦꯅꯪ
ꯑꯁ ꯄꯤꯛꯇ꯭ꯔꯨ ꯄꯤꯛꯄꯅꯦ
ꯏꯁ ꯀꯌꯥꯅꯣ ꯍꯥꯏꯠ ꯁꯦ
ꯑꯩꯁꯦ ꯐꯥꯏꯚ ꯄꯣꯏꯟ
ꯎ
ꯐꯥꯏꯚ ꯄꯣꯏꯟ ꯋꯥꯟ
ꯋꯦꯠ ꯀꯌꯥ ꯂꯩꯒꯦ
ꯍ ꯐꯣꯔꯇꯤ ꯐꯣꯔꯇꯤ ꯐꯣꯔꯒꯨꯝꯕ ꯐꯣꯔꯇꯤ ꯐꯥꯏꯚꯒꯨꯝꯕꯗ ꯂꯩꯔꯝꯗꯧ ꯃꯥꯜꯂꯦ ꯍꯟꯗꯛꯁꯦ ꯑ ꯑꯣꯟꯗꯕ ꯀꯨꯏꯕꯅꯤꯅ ꯍꯟꯗꯛꯁꯦ ꯀꯌꯥꯃꯨꯛ ꯎꯝ ꯐꯣꯔꯇꯤ ꯐꯣꯔ ꯐꯣꯔꯇꯤ ꯐꯥꯏꯚ ꯑꯗꯨꯋꯥꯏꯗ ꯂꯩꯔꯝꯗꯧ ꯃꯥꯜꯂꯦ
ꯑꯩꯗꯤ ꯁꯤꯛꯁꯇꯤꯅꯤ
ꯁꯤꯛꯁꯇꯤ
ꯑꯥꯎ
ꯇꯟꯇꯨꯟ ꯅꯤꯅꯦꯗꯨꯗꯤ
ꯁꯤꯁ ꯇꯨꯨꯟꯇꯨꯟꯒꯥꯅ ꯅꯪ ꯅꯪꯗꯤ ꯌꯥꯡꯉꯤꯅꯦ ꯃꯣꯠꯇꯨ ꯄꯣꯠꯇꯨꯂꯨ
ꯐꯣꯔꯇꯤ ꯐꯣꯔꯇꯤꯐꯥꯏꯚꯇꯤ ꯌꯥꯏꯗ ꯑꯗꯨꯝ
ꯅꯨꯄꯥ ꯆꯦ ꯃꯁꯥꯁꯦ ꯌꯥꯝ ꯍꯥꯏꯗꯤ ꯀꯛ ꯀꯛ ꯂꯎꯕꯅꯤꯅꯀꯣ ꯋꯦꯠ ꯆꯠꯂꯦꯅꯦ ꯆꯥꯛꯇꯣ ꯆꯥꯛ ꯇꯣꯛꯑꯗꯤ ꯍꯧꯖꯤꯛ ꯆꯥꯛ ꯆꯥꯛꯇ꯭ꯔꯤꯉꯩꯗ ꯑꯣꯜꯂꯗꯤ ꯐꯤꯞꯇꯤ ꯑꯩꯠ ꯆꯥꯛꯇꯣꯛꯑꯗꯤ ꯁꯤꯛꯁꯇꯤ ꯀꯦꯖꯤ ꯑꯅꯤ ꯆꯥꯕ ꯃꯥꯜꯂꯦ
ꯆꯥꯕ꯭ꯔꯥ
ꯋꯥꯡ ꯆꯥꯎꯗꯦ ꯃꯤ ꯄꯤꯛꯏ ꯅꯪꯒ ꯆꯞ ꯃꯥꯟꯅꯩ
ꯇꯥꯕ꯭ꯔꯣ
ꯇꯥꯏꯅꯦ
ꯎꯝ ꯍꯥꯏꯠꯇꯨ ꯀꯌꯥꯅꯣꯕ
ꯐꯥꯏꯚ ꯄꯣꯏꯟ ꯊ꯭ꯔꯤ ꯈꯛꯅꯤꯅꯦ
ꯑꯣ ꯌꯥꯝ ꯅꯣꯏꯕ ꯃꯥꯜꯂꯦ ꯑꯗꯨꯗꯤ ꯅꯪ
ꯅꯣꯏꯗꯦꯗ
ꯁꯤꯛꯁꯇꯤ ꯋꯤꯠ ꯁꯤꯛꯁꯇꯤ ꯍꯥꯏꯁꯤ ꯑꯗꯨꯝ ꯅꯣꯏ ꯅꯣꯏꯕ ꯅꯣꯏꯕꯨ ꯃꯥꯜꯂꯦ
ꯑꯣꯚꯔ ꯋꯦꯠ ꯆꯠꯂꯤꯀꯣ
ꯎꯝ ꯆꯍꯤ ꯆꯍꯤ ꯅꯪ ꯆꯍꯤ ꯅꯪꯒꯤ ꯆꯍꯤ
ꯅꯪꯒ ꯆꯞ ꯃꯥꯟꯅꯩꯅꯦ
ꯐꯥꯔꯅꯤ ꯗꯨꯗꯤ ꯑꯗꯨꯗꯤ ꯌꯥꯝꯕ ꯃꯥꯜꯂꯤ ꯑꯗꯨꯝ ꯌꯥꯝꯕ꯭ꯔꯥ
ꯅꯪꯁꯦ ꯍꯥꯏꯗꯤ
ꯅꯨꯄꯥꯁꯤ ꯋꯥꯡ ꯆꯥꯎꯕ ꯄꯥꯝꯕ꯭ꯔꯣ ꯀꯩꯀꯩ
ꯅꯨꯄꯥꯗꯤ ꯋꯥꯡ ꯆꯥꯎꯕ ꯄꯥꯝꯃꯤꯅꯦ
ꯑꯠꯆꯥ ꯒꯣꯀꯨꯜꯒꯨꯝꯅ
ꯈꯪꯗꯦꯗ ꯑꯗꯨ ꯈꯔ ꯋꯥꯡ ꯆꯥꯎꯕ ꯄꯥꯝꯃꯦ
ꯑ ꯋꯥꯡ ꯆꯥꯎꯕ ꯂꯧꯗꯣꯏꯅꯤꯅꯪ
ꯎꯝ
ꯥꯂꯩꯔꯝꯅꯤꯅ
ꯎꯝ ꯈꯪꯗꯦꯗ ꯍꯧꯖꯤꯛ ꯊꯤꯔꯤꯅꯤ
ꯀꯣꯏꯗꯤ ꯅꯦꯝꯕ꯭ꯔꯣ ꯋꯥꯡꯕ꯭ꯔꯣ
ꯀꯣꯏꯗꯦ
ꯀꯣꯏꯔꯝꯅꯤꯅꯦ
ꯅꯨꯄꯥ ꯋꯥꯡ ꯆꯥꯎꯕ ꯊꯤꯔꯤꯉꯩꯗ ꯑꯦꯁ ꯀꯣꯏꯕ ꯐꯪꯗ꯭ꯔꯦ
ꯑꯩꯈꯣꯏ ꯈꯨꯟꯗ ꯑꯩꯈꯣꯏ ꯑꯩꯈꯣꯏ ꯄ꯭ꯔꯥꯔꯇꯤꯗ ꯑꯍꯨꯝ ꯌꯥꯝ ꯋꯥꯡꯕ ꯂꯩ ꯐꯥꯏꯚ ꯄꯣꯏꯟ ꯑꯦꯠ ꯐꯥꯏꯚ ꯄꯣꯏꯟ ꯑꯦꯠ ꯐꯥꯏꯚ ꯄꯣꯏꯟ ꯅꯥꯏꯟ ꯈꯛꯇꯅꯤ ꯃꯣꯏꯗꯤ
ꯑꯗꯨꯗꯤ ꯅꯣꯏꯅ ꯆꯠꯃꯤꯟꯅꯒꯗꯤ ꯃꯣꯏ ꯃꯆꯥꯖꯔꯅꯤ
ꯑꯁ ꯑꯩ ꯄꯤꯛꯇꯔꯨ ꯇꯥꯔꯦ ꯃꯣꯏ ꯃꯅꯥꯛꯇ ꯂ‌ꯦꯞꯔꯗꯤ
ꯎꯝ ꯑꯗꯨ ꯃꯣꯏ ꯃꯆꯥꯒ ꯆꯠꯃꯤꯟꯅꯅꯕꯒ ꯆꯞ ꯃꯥꯟꯅꯔꯕꯅꯦꯕ
ꯑ ꯑꯗꯨꯕꯨ ꯑꯩ ꯄꯤꯑꯁꯨ ꯑꯩꯉꯣꯟꯗꯗꯤ ꯔꯦꯁꯄꯦꯛ ꯇꯧꯕꯅꯤ ꯃꯌꯥꯝ ꯃꯔ ꯀꯨꯝꯅꯤꯅ
ꯁ
ꯃꯤ ꯆꯧꯕꯁꯨ ꯃꯤ ꯄꯤꯑꯁꯨ ꯃꯤ ꯉꯥꯛꯇꯅꯤ ꯀꯩꯅꫭ
ꯀꯅ ꯇꯅꯦꯅꯤ
ꯑꯩꯈꯣꯏ ꯈꯨꯟꯗ ꯂꯩꯀꯣ ꯌꯥꯝ ꯑꯆꯧꯆꯧꯕ ꯄꯤꯔꯛꯀꯦ ꯅꯪꯉꯣꯟꯗ ꯑꯣꯐꯔ ꯈ꯭ꯤꯁꯃꯁꯀꯤ‌ ꯋꯥꯟ ꯕꯥꯏ ꯋꯥꯟ ꯒꯦꯠ ꯐꯔꯤ
ꯅꯣꯏ ꯅꯣꯏ ꯈꯨꯡꯒꯤ ꯄꯥꯈꯪ ꯋꯥꯡ ꯆꯥꯎꯕꯈꯩꯗ ꯕꯥꯏ ꯋꯥꯟ ꯒ‌ꯦꯠ ꯋꯥꯟ ꯐ꯭ꯔꯤꯗ ꯄꯤꯒꯦ ꯍꯥꯏꯔ
ꯑꯥꯎ ꯄꯤꯒꯦꯅꯦ ꯅꯪꯉꯣꯟꯅꯗꯤ
ꯑꯗꯨꯗꯤ ꯄꯥꯝꯗ‌ꯦꯗ
ꯑꯗꯨꯗꯤ ꯅꯦꯝꯕ ꯇꯥꯔꯦ ꯍꯥꯏꯗꯤ ꯂꯩꯗꯅ ꯅꯪ ꯂꯩ ꯅꯝꯕꯔ ꯅꯪ ꯂꯧꯅꯤꯡꯉꯤꯕꯗꯤ ꯄꯤꯒꯦ ꯄꯤꯒꯦ
ꯎꯝ
ꯅꯣꯏ ꯅꯣꯏꯗꯤ ꯈ꯭ꯔꯤꯁꯃꯥꯁ ꯅꯨꯡꯉꯥꯏꯝꯅꯤꯅ
ꯈ꯭ꯔꯤꯁꯃꯥꯁꯀꯤꯁꯦ ꯑꯩꯈꯣꯏ ꯑꯉꯥꯡ ꯑꯣꯏꯔꯤꯉꯩꯗꯗꯤ ꯌꯥꯝ ꯅꯨꯡꯉꯥꯏꯔꯝꯃꯦꯕ ꯈꯪꯗꯦ ꯆꯍꯤ ꯆꯍꯤ ꯈꯔ ꯌꯥꯝꯅ ꯄꯨꯁꯤꯀꯣ ꯈꯪꯗꯦ ꯀꯩ ꯍꯥꯏ ꯀꯩꯅꯣ ꯅꯨꯡꯉꯥꯏꯕꯗꯣ ꯈꯔ ꯋꯥꯠꯂꯦ ꯑꯉꯥꯡ ꯑꯣꯏꯔꯤꯉꯩꯗ ꯀꯩꯅꯣ ꯂꯥꯡꯉꯒ ꯁꯥꯟꯅꯕꯗꯣ ꯑꯍꯟꯒꯤꯅ ꯑꯍꯟ ꯑꯍꯟꯒꯤ ꯂꯣꯏ ꯀꯩꯅꯣ ꯁꯣꯝꯊꯔꯕꯗꯣ ꯑꯗꯨꯒꯤ ꯃꯣꯏꯒꯤ ꯀꯨꯝꯃꯤꯗꯤꯡꯈꯩꯁꯨ ꯌꯦꯡꯕ ꯐꯥꯝꯗ꯭ꯔꯦ
ꯅꯪꯁꯨ ꯈꯔ ꯈꯔ ꯄꯥꯔꯇꯤꯁꯤꯄꯦꯠ ꯇꯧꯕꯅꯦ ꯑꯗꯨꯗꯤ ꯅꯨꯡꯉꯥꯏꯗꯣꯏꯅꯤꯅꯦ
ꯑꯗꯨ ꯅꯠꯇ‌ꯦ ꯑꯩ ꯍꯥꯏꯕꯗꯤ
ꯇꯧꯋ‌ꫭꯕ
ꯑꯉꯥꯡ ꯑꯣꯏ ꯑꯉꯥꯡ ꯑꯣꯏꯔꯤꯉꯩꯗꯤ ꯇꯧꯗ꯭ꯔꯁꯨ ꯃꯣꯏꯒꯤ ꯃꯣꯏꯒꯤ ꯅꯨꯡꯉꯥꯏꯌ‌ꯦꯕ
ꯑꯗꯨ ꯑꯉꯥꯡ ꯃꯇꯝꯅꯤ ꯀꯦꯝꯅꯤ ꯈꯪꯗꯕ ꯃꯇꯝꯅꯤꯅ ꯍꯧꯖꯤꯛ ꯆꯥꯔꯗꯤ ꯌꯥꯗꯦ ꯍꯧꯖꯤꯛ ꯆꯥꯗꯤ ꯌꯥꯔꯦ ꯍꯥꯏꯕ ꯍꯥꯏꯗꯣꯏꯅꯤ ꯍꯥꯏꯅꯤ ꯍꯥꯏꯔꯛꯑ
ꯀ
ꯅꯪ ꯈꯣꯟꯖꯦꯜꯗꯤ ꯇꯥꯕ ꯅꯨꯡꯉꯥꯏꯅꯦ
ꯍꯣ ꯑꯣ ꯅꯪꯒꯤꯁꯨ ꯑꯗꯨꯝ ꯇꯧꯋꯤꯗ
ꯍꯥꯥ
ꯇꯥꯕꯨ ꯅꯨꯡꯉꯥꯏꯌ‌ꯕ
ꯍꯁ ꯑꯩꯗꯤ ꯅꯨꯡꯉꯥꯏꯇꯦ ꯑꯉꯥꯡ ꯃꯈꯣꯏ ꯃꯥꯜꯂꯦ ꯑꯩ ꯀꯣꯜ ꯇꯧꯕ ꯁꯤ ꯀꯣꯜ ꯇꯧꯕ ꯑꯗꯨꯝ ꯇꯧꯋꯦ ꯑꯉꯥꯡ ꯃꯈꯣ ꯃꯥꯏ ꯅꯪꯗꯤ ꯑꯉꯥꯡ ꯌꯥꯝ
ꯑ ꯃꯣꯏ ꯃꯣꯏꯗꯩ ꯀꯣꯜ ꯇꯧꯒ‌ꯦꯗ ꯗꯥꯏꯂꫭꯛ ꯁꯦꯝꯃꯒ ꯀꯣꯜ ꯇꯧꯔ ꯁꯤ
ꯎꯝ ꯈꯪꯗꯔ‌ꯦ
ꯅ ꯎꯝ ꯀꯩꯅꯟꯅ ꯌꯥꯝ ꯍꯥꯏ
ꯀꯩꯍꯥꯏꯕ
ꯅꯌꯥꯝꯕ ꯈꫭꯏꯒ ꯂꯩꯃꯤꯟꯅꯩ ꯍꯥꯏꯕ꯭ꯔꯥ ꯅꯊꯟꯇ ꯂꯩ ꯍꯥꯏꯕ꯭ꯔꯥ
ꯍꯧꯖꯤꯛꯇꯗꯤ ꯏꯊꯟꯗꯅꯦ
ꯑꯣ
ꯅꯪꯗꯤ
ꯑꯩ ꯑꯥ ꯏꯆꯦ ꯃꯊꯛꯇ ꯂꯩꯌꯦ ꯏꯅꯥꯎꯄꯤꯒ ꯏꯆꯦꯒ ꯏꯆ‌ꯦꯒꯦ ꯂꯩꯃꯤꯟꯅꯔ‌ꯦ
ꯎꯝ ꯅꯣꯏ ꯏꯅꯥꯎꯄꯤꯗꯤ ꯀ꯭ꯂꯥ ꯁ ꯀꯌꯥ
ꯅꯠꯇꯦ ꯅꯠꯇꯦ ꯑꯩ ꯍꯥꯏꯕꯗꯤ ꯏꯆꯦꯗꯣ ꯃꯊꯛꯇ ꯂꯩ ꯍꯥꯏꯕ ꯏꯅꯥꯎ ꯃꯁꯤꯕꯨꯨꯔ ꯑꯗꯨ
ꯅꯪ ꯃꯩꯌꯥꯏꯗ
ꯎꯝ ꯀ ꯌꯥꯅꯅꯦ
ꯀꯔꯤ ꯌꯦꯡꯖꯥꯡ ꯊꯣꯡꯉꯦ ꯅꯪ ꯉꯁꯤ
ꯉꯁꯤ ꯏꯔꯣꯝꯕ ꯆꯥꯏꯗ
ꯍꯥꯎꯔꯝꯅꯤꯅꯦ
ꯅꯪꯗꯤ
ꯑꯁ ꯑꯩ ꯆꯥꯛ
ꯑꯣ
ꯊꯣꯡꯗꯦꯗ ꯑꯩꯗꯤ ꯃꯤ ꯃꯤꯅ ꯑꯩꯈꯣꯏ ꯏꯅꯥꯎꯄꯤꯅ ꯊꯣꯡꯕꯗꯨ ꯆꯥꯕꯅꯦ ꯑꯩꯗꯤ
ꯎꯝ
ꯑꯩ ꯅꯅꯥꯎ ꯅꯨꯄꯤꯒ ꯂꯩꯕ꯭ꯔꯣ ꯍꯥꯏꯁꯦ
ꯂꯩꯇꯦ
ꯀꯩꯅꯣ ꯅꯅꯥꯎ ꯅꯅꯥꯎꯅꯨꯄꯤꯅ ꯊꯣꯡꯉꯦ ꯍꯥꯏꯔꯒ
ꯏꯅꯥꯎꯕꯤꯗ ꯆꯥꯕ
ꯑꯣ ꯑꯣ ꯅꯪ ꯇꯟꯕꯒꯤ ꯑꯣꯏꯔꯝꯅꯤꯅꯦ ꯑꯗꯨꯗꯤ
ꯑ ꯆꯥꯛ ꯆꯥꯛ ꯌꯦꯟꯁꯥꯡ ꯊꯣꯡꯕ ꯍꯩꯇꯦ ꯌꯨꯝꯗꯁꯨ ꯊꯣꯡꯉꯟꯗꯦ ꯍꯩꯔꯣꯏ ꯍꯥꯏꯅ
ꯑꯣ ꯄꯪꯊꯣꯡ ꯊꯣꯡꯉ ꯆꯥꯔꯤꯅꯦ ꯑꯩꯈꯣꯏꯁꯨ ꯊꯣꯡꯕ ꯍꯩ
ꯎꯝ
ꯂꯥꯏꯔꯁꯨ ꯌꯨꯝꯗꯗꯤ ꯀꯤꯡꯒꯨꯝ ꯀꯤꯡꯒꯨꯝꯅ ꯀꯤꯡ ꯃꯆꯥꯒꯨꯝꯅ ꯂꯩꯔꯤꯅꯤ ꯅꯠꯇ꯭ꯔꯥ
ꯎꯝ ꯅꯠ ꯎꯝ ꯀꯩꯅꯣ ꯑꯗꯨꯗꯤ ꯅꯪ ꯑꯇꯣꯝꯕ ꯑꯣꯏꯗ ꯑꯣꯏꯕ ꯃꯥꯜꯂꯦ
ꯅꯠꯇꯦ
ꯅꯨꯄꯥꯥ ꯅꯨꯄꯥꯥ ꯃꯇ ꯃꯇꯣꯝꯇ ꯑꯣꯏꯕ꯭ꯔꯥ
ꯑꯥꯎ
ꯑꯗꯨꯒꯤꯅꯦꯕ
ꯅꯠꯇꯦꯌꯦꯕ ꯑꯣꯏꯗꯁꯨ ꯊꯣꯡꯕ ꯍꯩꯇꯦ
ꯅꯨꯄꯥ ꯅꯇꯣꯝꯇ ꯑꯣꯏ ꯍꯥꯏꯔꯥ ꯅꯪꯒꯤꯁꯦ
ꯃꯥꯅꯦ ꯏꯇꯣꯝꯇꯅꯦ
ꯑꯩꯈꯣꯏꯒ ꯆꯞ ꯃꯥꯟꯅꯩꯗ ꯅꯨꯄꯤꯗꯤ ꯀꯌꯥ ꯑꯣꯏꯕꯅꯣ
ꯅꯪ ꯍꯥꯟꯅ ꯍꯥꯏꯌꯣ
ꯁ ꯑꯩꯅ ꯑꯩꯅ ꯃꯉꯣꯟꯗ ꯍꯥꯡꯔꯒ ꯑꯩꯉꯣꯟꯗ ꯑꯃꯨꯛꯒ ꯇꯩꯅꯔꯦꯅꯦ
ꯑꯩꯈꯣꯏꯒꯤ ꯑꯍꯨꯝ
ꯑꯉꯥꯡ ꯑꯍꯨꯝ ꯅꯨꯄꯤ ꯑꯍꯨꯝ
ꯅꯨꯄꯤ ꯑꯍꯨꯝ ꯅꯨꯄꯥ ꯑꯅꯤ
ꯀꯔꯤꯅꯣ ꯅꯨꯄꯥꯁꯤ ꯅꯇꯣꯝꯇꯅꯦ ꯑꯃꯨꯛꯀ ꯍꯥꯏ ꯅꯨꯄꯥ ꯑꯅꯤꯅꯦ ꯑꯃꯨꯛꯀ ꯍꯥꯏ
ꯑꯩꯈꯣꯏ ꯄꯄꯥꯒ
ꯅꯪꯗꯤ
ꯗꯁꯥꯅꯤꯍꯦ
ꯗꯁꯥꯅꯤ